ꯨꯅꯨꯉꯥꯏꯔꯤꯕꯣ ꯆꯥꯛꯇꯤ ꯆꯥꯔꯕꯣ ꯑꯩꯈꯣꯏꯁꯨ ꯌꯥꯝ ꯅꯨꯡꯉꯥꯏꯔꯤꯗ
ꯊꯕꯛ ꯆꯠꯄ꯭ꯔꯣ
ꯊꯕꯛ ꯍꯜꯂꯛꯑꯒ ꯂꯩꯕꯅꯦ ꯎꯝ
ꯊꯦꯡꯅ ꯍꯜꯂꯛꯑꯦꯅꯦ
ꯑꯁ ꯊꯦꯡꯉꯦ ꯍꯟꯗꯛꯇꯤ ꯊꯕꯛꯇꯣ ꯌꯥꯝ ꯊꯦꯡꯅ ꯊꯦꯡꯅ ꯊꯥꯕ ꯑꯁ ꯋꯥꯕꯗꯤ ꯍꯥꯏꯒꯅꯨ ꯆꯥꯛꯇꯤ ꯆꯥꯔꯕꯣ
ꯍꯧꯖꯤꯛ ꯆꯥꯛ ꯆꯥ ꯂꯣꯏ ꯍꯨꯖꯤꯛꯇ ꯍꯋꯥꯥꯏ ꯍꯋꯥꯏꯒ ꯑꯂꯨ ꯊꯣꯡꯉꯦ
ꯍꯥꯎꯕꯅꯦꯗ ꯍꯋꯥꯢꯒ ꯑꯈꯣꯏꯗꯤ ꯆꯥꯛ ꯆꯥꯗ꯭ꯔꯤ ꯈꯔ ꯋꯥꯠꯂꯤ ꯏꯆꯦꯅ ꯊꯣꯡꯉꯦ ꯃꯣꯏ ꯊꯕꯛ ꯉꯟꯅ ꯍꯜꯂꯛꯄꯒꯤ
ꯅꯣꯏ ꯍꯨꯖꯤꯛ ꯃꯤ ꯀꯌꯥ ꯂꯩꯕ꯭ꯔꯣ
ꯑꯈꯣꯏ ꯍꯨꯖꯤꯛ ꯃꯤꯁꯦ ꯌꯥꯝꯃꯦ ꯏꯆꯦ ꯏꯅꯥꯎꯅꯨꯄꯤ ꯏꯅꯥꯎꯅꯨꯄꯥ ꯑꯩꯍꯦ ꯑꯗꯨꯒ ꯑꯩꯒꯤ ꯏꯗꯣꯝꯆꯥ ꯀꯀꯥꯒꯤ ꯃꯆꯥ ꯑꯅꯤ ꯑꯁ ꯃꯤ ꯌꯥꯝꯃꯦ
ꯃꯤ ꯌꯥꯝꯕꯅꯗꯤ ꯅꯨꯡꯉꯥꯏ ꯅꯨꯉꯥꯢꯕꯅꯦ ꯌꯨꯝꯗꯤ
ꯅꯨꯡꯉꯥꯏꯌꯦ ꯎꯝ
ꯆꯥꯛ ꯊꯣꯟꯕꯗꯤ ꯌꯥꯔꯝꯕꯅꯤꯗ
ꯎꯝ ꯑꯩꯗꯤ ꯇꯣꯉꯥꯟ-ꯇꯣꯉꯥꯟ ꯂꯩꯌꯦ ꯏꯗꯣꯝꯆꯥ ꯈꯣꯏ ꯇꯣꯉꯥꯟ ꯑꯩꯈꯣꯏ ꯇꯣꯉꯥꯟ ꯀꯥ ꯑꯃꯃꯝ ꯂꯧꯕꯅꯦ
ꯎꯝ ꯌꯨꯝꯕ꯭ꯔꯥꯗꯤ ꯍꯣꯡꯕ꯭ꯔꯥ ꯇꯥꯡꯕ꯭ꯔꯥ ꯀꯣ
ꯌꯨꯝꯕꯔꯥꯁꯦ ꯂꯤꯁꯤꯡ ꯑꯅꯤꯒ ꯆꯥꯃꯉꯥ ꯍꯥꯏꯌꯦ ꯃꯩꯒꯤ-ꯃꯩꯒꯤ ꯄꯩꯁꯥ ꯂꯧꯋꯦ ꯏꯁꯤꯡꯅ ꯍꯥꯏꯗꯤ ꯏꯁꯤꯡ ꯇꯣꯇꯤꯗꯤ ꯇꯥꯏꯌꯦ ꯑꯅꯤꯔꯛ ꯊꯥ ꯀꯩꯅꯣꯗ ꯍꯞꯇꯥ ꯑꯃꯗ
ꯎꯝ ꯐꯏꯅ ꯑꯗꯨꯗꯤ
ꯐꯩꯌꯦ ꯅꯣꯏꯗꯤ ꯅꯣꯏꯗꯤ ꯃꯩ ꯏꯁꯤꯡ ꯐ꯭ꯔꯤ ꯑꯣꯏꯕ꯭ꯔꯣ
ꯃꯩꯏꯁꯤꯡ ꯐ꯭ꯔꯤꯅꯦ ꯃꯤꯒꯤ ꯌꯨꯝꯗ ꯂꯥꯏꯕꯒꯤ ꯔꯦꯟꯗ ꯅꯥꯠꯇꯦ ꯑꯩꯈꯣꯏ ꯂꯩꯕꯗꯣ
ꯑꯗꯨꯗꯤ ꯅꯨꯡꯉꯥꯏꯌꯦꯀꯣ ꯅꯣꯏꯗꯤ ꯑꯗꯨꯗꯤ ꯄꯩꯁꯥꯁꯨ ꯇꯤꯡꯗ꯭ꯔꯦ
ꯑꯁ ꯂꯩꯕꯗꯤ ꯂꯩꯕꯗꯤ ꯍꯥꯏꯅꯨ ꯁꯥꯕꯅ
ꯑꯁ ꯁꯥꯗꯤ ꯁꯥꯔꯝꯃꯅꯤ ꯅꯣꯏꯗꯤꯟ ꯌꯨꯝ ꯑꯣꯏꯕ꯭ꯔꯣ
ꯌꯨꯝ ꯐꯖꯗꯦ
ꯎꯝ ꯍꯥꯏꯗ ꯐꯖꯗ꯭ꯔꯁꯨ ꯂꯩꯕ ꯌꯥꯔꯗꯤ ꯌꯥꯏꯌꯦ ꯀꯩꯁꯨ ꯀꯥꯏꯗꯦ
ꯉꯣꯏ ꯀꯅꯤ ꯌꯥ ꯊꯕ
ꯈꯪꯗꯦ ꯀꯔꯤ ꯌꯦꯟꯖꯥꯡ ꯊꯣꯡꯕ ꯖꯥꯠꯂ ꯀꯥꯡꯁꯣꯏꯗꯤ ꯊꯣꯡꯕ ꯃꯥꯜꯂꯦ ꯍ ꯐꯩꯁ
ꯑꯪ ꯁ ꯃꯔꯦ ꯍꯧꯥꯎꯅꯤꯅꯦꯅꯦ
ꯎꯝ ꯍꯥꯎꯋꯦ ꯑꯗꯣ ꯅꯟꯗꯤ ꯀꯅꯥꯒ ꯂꯩꯕ꯭ꯔꯣ
ꯑꯩ ꯏꯅꯥꯎꯄꯥ ꯑꯇꯣꯝꯕꯗꯣ
ꯑꯇꯣꯝꯕꯗꯨꯒ ꯂꯩꯕ ꯅꯨꯡꯉꯥꯏꯅꯦ ꯑꯗꯨꯗꯤ
ꯃꯤ ꯌꯥꯝꯅ ꯑꯩꯈꯣꯏꯒꯤ ꯁꯤꯛꯁꯗ ꯑꯩꯈꯣꯏ ꯃꯤꯗꯥꯥꯡꯅꯔꯤꯕꯗꯤ
ꯅꯣꯏꯗꯤ ꯃꯤ ꯌꯥꯝꯃꯦ ꯌꯥꯝ ꯂꯥꯡ ꯉ ꯑꯃꯅꯤꯅꯦ
ꯑꯁ ꯌꯥꯝ ꯂꯥꯡꯉꯦꯗ ꯄꯨꯡ ꯊꯦꯡꯅ ꯊꯦꯡꯅ ꯇꯨꯝꯃꯦꯗ ꯑꯩꯈꯣꯏꯗꯤ ꯃꯤ ꯂꯥꯡꯕꯅꯤꯅ
ꯎꯝ ꯁꯥꯗꯤ ꯁꯥꯗꯔꯣ
ꯁꯥꯏꯗ ꯀꯗꯥꯏꯗꯒꯤ ꯌꯨꯝꯗ ꯊꯕꯛ ꯆꯠꯇꯔꯒ ꯂꯩꯔꯗꯤꯀꯣ ꯌꯥꯝ ꯁꯥꯏꯌꯦ ꯂꯩꯕ ꯉꯝꯗꯦ ꯊꯕꯛ ꯆꯠꯄꯅ ꯐꯩꯌꯦꯅ ꯈꯜꯂꯤ
ꯎꯝ ꯑꯩꯈꯣꯏꯗꯣ ꯌꯥꯝ ꯁꯥꯕꯅꯦ ꯅꯣꯡ ꯀꯔꯗꯦ꯭ꯔ ꯏ
ꯑꯣ ꯗꯤꯟꯒꯤ ꯌꯨꯝ ꯑꯣꯏꯕꯅꯤꯅ ꯌꯥꯝ ꯁꯥꯏꯗꯅ ꯂꯩꯕ ꯌꯥꯗꯦ
ꯎꯝ ꯎ ꯐꯖꯨꯁꯥ ꯀꯦꯔꯣ ꯑꯊꯕ
ꯑꯩꯈꯣꯏ ꯅꯨꯡꯇꯤꯒꯤ ꯊꯕꯛꯅꯦꯗ ꯁꯨꯇꯤ ꯂꯩꯇꯦ ꯌꯥꯝꯃꯥꯏ
ꯇꯕꯁꯨꯨꯕꯅꯅꯤ ꯐꯥꯏꯄ ꯐꯔꯤꯗ ꯂꯩ ꯌꯨꯝꯗ ꯉꯥꯛꯗ ꯄꯨꯔꯛ ꯄꯨꯔꯛꯎ ꯍꯥꯏꯔꯗꯤ ꯍꯥꯏꯃꯟꯗꯅ
ꯑꯗꯨ ꯑꯣꯏꯔꯁꯨ ꯅꯣꯏꯗꯤ ꯑꯃꯨꯛ ꯇꯨꯏꯁꯟ ꯂꯧꯋꯤꯗꯅ ꯅꯣꯏꯒꯤ ꯀꯩꯅꯣꯃꯗꯤ ꯊꯕꯛ ꯑꯃꯗꯤ ꯁꯨꯒꯅꯤꯗꯅ ꯅꯣꯏꯗꯤ ꯇꯨꯃꯤꯟ ꯇꯨꯃꯤꯟ ꯇꯧꯕꯅꯤꯅꯦ ꯑꯩꯈꯣꯏ ꯂꯣꯏ ꯈꯪꯉꯤꯅꯤ
ꯀꯣꯏ ꯌꯥꯗ꯭ꯔꯦ ꯄꯩꯁꯥ ꯉꯥꯛꯇ ꯅꯤꯔꯒ ꯌꯨꯝꯗꯒꯤ
ꯑꯗꯨꯗ
ꯑꯗꯨꯗꯣ ꯅꯁꯨ ꯊꯕꯛ ꯑꯃꯗꯤ ꯇꯧꯋꯗꯅ ꯍꯥꯏꯗꯤ ꯆꯨꯝꯅꯒꯤ ꯄꯥꯔꯠ ꯇꯥꯏꯝ ꯖꯣꯕ ꯑꯣꯏꯅ ꯍꯥꯏꯗꯤ ꯅꯪ ꯊꯕꯛ ꯑꯇꯣꯞ ꯇ꯭ꯔꯥꯏ ꯇꯧꯔꯁꯨ ꯑꯗꯨ ꯐꯪꯗ꯭ꯔꯤꯐꯥꯎ ꯑꯗꯨꯝ ꯇꯧꯕ ꯍꯥꯏꯗꯤ
ꯎꯝ ꯇꯧ ꯇꯧꯕꯧꯕ ꯌꯥꯏꯦ
ꯍꯣꯏ ꯑꯗꯨ ꯅꯣꯏ ꯅꯛꯄ ꯃꯐꯝꯗ ꯌꯦꯡꯉꯒ ꯇꯧꯅꯤ ꯍꯥꯏꯗꯤ ꯁꯨꯝ ꯐ꯭ꯔꯤꯗ ꯂꯩꯕꯁꯨꯔꯛꯇꯀꯣ ꯄꯩꯁꯥ ꯈꯔ ꯊꯣꯛꯑꯗꯤ ꯅꯨꯡꯉꯥꯏꯗꯅ ꯈꯨꯠꯇ
ꯑꯗꯨꯅꯦ ꯅꯣꯏꯁꯦ ꯂꯩꯅꯤꯡꯕ ꯑꯗꯨꯝ ꯂꯩꯕ ꯐꯪꯉꯝꯒꯅꯤ
ꯀꯗꯒꯤꯦ ꯅꯟꯅ ꯂꯩꯅꯤꯡꯕ ꯄꯣꯠ ꯂꯩꯕ ꯐꯪꯕ ꯅꯠꯇꯗ ꯌꯨꯝꯗ ꯄꯩꯁꯥ ꯃꯨꯛ ꯊꯥꯕ ꯑꯗꯨꯒ ꯔꯦꯟꯒꯤ ꯑꯗꯨꯝ ꯄꯩꯁꯥ ꯄꯨꯟꯅ ꯄꯨꯟꯅ ꯑꯩꯈꯣꯏ ꯄꯨꯞ ꯈꯥꯏꯔꯒ ꯊꯥꯕꯅꯤꯅꯀꯣ ꯆꯥ ꯆꯦꯡꯕꯨꯗꯤ ꯌꯨꯝꯗꯒꯤ ꯄꯤꯔꯛꯑꯦ ꯑ ꯒ꯭ꯌꯥꯁ ꯀꯨꯝꯕ ꯑꯩꯈꯣꯏꯅ ꯂꯩꯑ ꯌꯦꯟꯖꯥꯡꯒꯨꯝꯕ ꯂꯩꯑ ꯑꯁ ꯀꯁꯥꯅ ꯆꯂꯗ
ꯑ ꯂꯗꯦ ꯑꯗꯨꯝ ꯆꯠꯄꯅꯦꯀꯣ
ꯎꯝ ꯄꯩꯁꯥ ꯌꯥꯝ ꯂꯥꯛꯑꯦ ꯌꯥꯝ ꯆꯠꯂꯦ ꯈꯤꯇꯪ ꯂꯥꯛꯑꯦ ꯈꯤꯇꯪ ꯆꯠꯂꯦ
ꯎꯝ
ꯑꯗꯨꯃꯥꯏꯅ ꯇꯧꯋꯦ ꯑꯁ ꯊꯕꯛꯇꯤ ꯌꯥꯝ ꯋꯥꯕ ꯄꯩꯁꯥꯗꯤ ꯊꯨꯅ ꯊꯨꯅ ꯆꯠꯂꯦ ꯉꯃꯥꯏ
ꯎꯝ
ꯑ ꯅꯣꯏꯗꯤ ꯄꯨꯡ ꯀꯌꯥ ꯇꯨꯝꯕ꯭ꯔꯣ
ꯑꯩ ꯄꯨꯡ ꯇꯔꯥ ꯃꯈꯥꯏ
ꯎꯝ ꯉꯔꯥꯡ ꯎ ꯅꯣꯏꯗꯤ ꯕꯣꯜ ꯌꯦꯡꯕ꯭ꯔꯣ
ꯑꯩꯗꯣ ꯌꯦꯡꯒꯦ ꯊꯧꯔꯒ ꯐꯣꯟꯗꯣ ꯄꯥꯏꯔꯒ ꯑ ꯇꯣꯝ ꯍꯥꯏꯕ ꯃꯟꯇ ꯎꯝ
ꯌꯥꯝ ꯃꯥꯜꯂꯦ ꯑꯩꯈꯣꯏꯁꯦ ꯕꯣꯜꯗꯤ ꯌꯦꯡꯗ꯭ꯔꯒꯀꯣ ꯒ꯭ꯔꯨꯞꯇ ꯁꯤꯒꯇ ꯇꯧꯕ
ꯎꯝ
ꯑꯩꯕꯨꯗꯤ ꯉꯔꯥꯡ ꯌꯦꯡꯉꯦ ꯑꯗꯣ ꯑꯁ ꯕ꯭ꯔꯥꯖꯤꯜꯗꯤ ꯁꯞꯄꯣꯔꯠ ꯇꯧꯕꯅꯦꯕ
ꯎꯝ
ꯑꯗꯨꯕꯨ ꯖꯄꯥꯟꯁꯤꯡꯗꯣ ꯌꯥꯝ ꯅꯨꯡꯁꯤꯔꯛꯄ ꯉꯝꯁꯨ ꯉꯝꯗꯦ
ꯃꯣꯏꯗꯣ ꯃꯣꯏꯗꯣ ꯌꯥꯝ ꯍꯩꯕ꯭ꯔꯣ
ꯌꯥꯝ ꯍꯩꯕꯗꯤ ꯑꯣꯏꯗꯦꯗ ꯕ꯭ꯔꯥꯖꯤꯜꯅꯗꯤ ꯌꯥꯝ ꯍꯩꯌꯦꯗ
ꯃꯤꯅꯗꯤ ꯑꯗꯨꯝ ꯍꯩꯌꯦ ꯌꯦꯡꯕ ꯅꯨꯡꯉꯥꯏꯌꯦ ꯍꯥꯏ
ꯍꯣꯏ ꯍꯩꯕꯨꯗꯤ ꯍꯩꯌꯦꯕꯀꯣ ꯃꯣꯏ ꯐꯥꯔꯁꯇ ꯃꯣꯏ ꯍꯥꯟꯅ ꯒꯣꯜ ꯆꯟꯕꯅꯦꯕꯀꯣ ꯑꯗꯨꯗ ꯐꯖꯅ ꯁꯥꯟꯅꯩꯌꯦꯕ ꯑꯗꯨꯒ ꯕ꯭ꯔꯥꯖꯤꯜꯗꯤ ꯍꯥꯐ ꯍꯥꯐ ꯃꯇꯨꯡꯗ ꯕ꯭ꯔꯥꯖꯤꯜꯗ ꯆꯪꯕꯅꯦꯕ ꯒꯣꯜꯗꯣ ꯅꯥꯏꯃꯔ ꯆꯪꯉꯛꯄ ꯀꯥꯟꯗ ꯅꯦꯝꯃꯔꯣ ꯍꯥꯏꯕ꯭ꯔꯥ ꯅꯥꯏꯃꯔꯣꯏ ꯍꯥꯏꯕ꯭ꯔꯥ ꯑꯗꯨꯗꯤ ꯑꯗꯨꯝ ꯐꯖꯅ ꯁꯥꯟꯅꯕ ꯍꯧꯔꯦ ꯃꯣꯏꯗꯣ ꯃꯣꯏꯁꯨ ꯐꯖꯅꯗꯤ ꯁꯥꯟꯅꯩꯌꯦꯕꯀꯣ ꯑꯗꯨ ꯑꯣꯏꯔꯁꯨ ꯖꯄꯥꯟꯒꯤꯗꯨꯅ ꯐꯖꯩꯌꯦꯕ ꯐꯥꯔꯁꯇꯗꯤ ꯑꯗꯨꯗꯒꯤꯗꯤ ꯑꯗꯨꯝ ꯒꯣꯜ ꯆꯂꯦ ꯑꯗꯨꯝ ꯃꯊꯪꯁꯨ ꯑꯗꯨꯝ ꯆꯂꯦ ꯅꯨꯡꯉꯥꯏꯇꯕꯗꯨ ꯖꯄꯥꯟ ꯃꯤꯁꯤꯡꯗ
ꯎ ꯑꯩꯁꯨ ꯌꯦꯡꯉꯒ ꯀꯝꯅꯤꯡꯉꯤ ꯃꯣꯏꯒꯤ ꯃꯇꯧꯗ
ꯇꯧꯗ ꯀꯞꯄꯗꯨꯒꯣ ꯑꯁ ꯑ ꯔꯖꯤ ꯑꯩꯈꯣꯏꯗꯤ ꯃꯣꯏꯗꯤ ꯐꯥꯎꯕꯅꯤꯅ ꯉꯝꯒꯅꯤꯅꯦ ꯑꯗꯨ
ꯎꯝ ꯎꯝ ꯃꯣꯏꯁꯨ ꯋꯥꯅ ꯍꯣꯠꯅꯔꯤꯅꯦꯕ
ꯎꯝ ꯑꯁ ꯈꯪꯗꯦ ꯅꯨꯡꯉꯥꯏꯇꯦ ꯃꯣꯏ ꯌꯦꯡꯕꯗ ꯑꯩꯗꯤ ꯑꯗꯨꯝ ꯊꯥꯖꯕ ꯂꯩꯗꯅ ꯕ꯭ꯔꯥꯖꯤꯜ ꯈꯣꯏ ꯐ꯭ꯔꯥꯟꯁ ꯈꯣꯏ ꯑꯥꯔꯖꯦꯟꯇꯤꯅꯥ ꯈꯣꯏ ꯄ꯭ꯔꯣꯇꯨꯒꯜ ꯈꯣꯏ ꯃꯣꯏꯗꯤ ꯑꯗꯨꯝ ꯉꯝꯃꯒ ꯂꯥꯛꯄꯅꯤꯅꯀꯣ ꯑꯗꯨꯝ ꯉꯝꯒꯅꯤ ꯍꯥꯏꯕꯒꯤ ꯋꯥꯈꯜꯗꯣ ꯂꯩꯕꯒꯤ ꯁꯞꯄꯣꯔꯠ ꯇꯧꯅꯕꯅꯦꯕ ꯃꯤꯅ
ꯃꯣꯏꯗꯤ ꯃꯣꯏꯗꯤ ꯍꯥꯏꯔꯨ ꯅꯣꯏꯒ ꯁꯥꯟꯅꯕꯒꯤꯀꯣ
ꯑꯗꯨꯅꯦ ꯍꯩꯕ ꯉꯥꯛꯇ ꯑꯣꯏꯕꯅꯤꯅ ꯑꯁ ꯈꯪꯗꯦꯗ ꯅꯨꯡꯉꯥꯏꯇꯦ ꯍꯩ ꯃꯣꯏ ꯃꯣꯏꯁꯨ ꯀꯥꯔꯗꯤ ꯀꯣꯔꯤꯌꯥꯁꯨ ꯑ ꯀꯩꯅꯣ ꯇꯠꯈ꯭ꯔꯦꯅ ꯃꯣꯏꯁꯨ
ꯎꯝ
ꯀꯣꯔꯤꯌꯥꯁꯨ ꯁꯥꯎꯠ ꯑꯐ꯭ꯔꯤꯀꯥꯒ ꯁꯥꯟꯅꯔꯒ ꯉꯝꯗ꯭ꯔꯦ ꯍꯧꯖꯤꯛ ꯖꯄꯦꯟꯁꯨ ꯉꯝꯗ꯭ꯔꯦ ꯑꯗꯣ ꯍꯧꯖꯤꯛ ꯎꯝ ꯈꯪꯗ꯭ꯔꯦ
ꯍꯥ ꯍꯥ
ꯑꯗꯣ ꯆꯥꯏꯅꯤꯁꯀꯤ ꯃꯤꯗꯤ ꯁꯥꯟꯅꯕ ꯌꯥꯎꯗꯕ ꯖꯥꯠꯂꯥ
ꯈꯪꯗꯦꯅꯦ ꯃꯣꯏ ꯎꯗꯦꯀꯣ
ꯎꯗꯦꯅꯦ ꯃꯣꯏ ꯆꯥꯏꯅꯤꯁꯀꯤꯃꯤꯗꯤꯀꯣ
ꯃꯣꯏ ꯍꯩꯔꯝ ꯃꯣꯏꯗ ꯈꯪꯗꯦ
ꯃꯣꯏ ꯍꯩ ꯍꯩꯇꯕꯒꯤ ꯃꯥꯜꯂꯦ ꯍꯥꯏꯗꯤ ꯋꯥꯔꯜ ꯀꯞ ꯀꯨꯝꯕꯗ ꯃꯣꯏ ꯌꯥꯎꯋꯦ ꯍꯥꯏꯕ ꯈꯪꯗꯦ ꯆꯥꯏꯅꯥꯗꯣ
ꯎꯝ
ꯑꯇꯣꯞꯄ ꯏꯁꯄꯣꯠꯇꯗꯤ ꯌꯥꯝ ꯌꯥꯎꯕ ꯃꯥꯜꯂꯦ
ꯎꯝ ꯑꯇꯣꯞꯄꯗꯤ ꯑꯗꯨꯝ ꯌꯥꯎꯕꯅꯦ ꯑꯗꯨꯗꯗꯤ ꯎꯗꯦ
ꯐꯨꯠꯕꯣꯜꯗ ꯁꯨꯛ ꯎ ꯎꯗ꯭ꯔꯤꯀꯣ ꯑꯩꯁꯨ ꯑꯗꯨꯝ ꯋꯥꯔꯜ ꯀꯞ ꯌꯦꯡꯉꯛꯄꯗ ꯎꯗꯦꯕ ꯑꯃꯐꯥꯎ ꯃꯣꯏꯁꯤꯅ ꯈꯔ ꯍꯩꯕ ꯐꯨꯠꯕꯣꯜꯗ ꯌꯥꯝ ꯍꯩꯇꯕ ꯃꯥꯜꯂꯦꯗ
ꯍꯩꯕ ꯋꯥꯕꯒ ꯈꯔ ꯋꯥꯠꯄꯒꯤ ꯑꯣꯏꯔꯝꯒꯅꯤ
ꯎꯝ ꯅꯪꯗꯤ ꯍꯟꯗꯛ ꯀꯣꯔꯤꯌꯟ ꯗ꯭ꯔꯃꯥ ꯌꯦꯡꯗ꯭ꯔꯕꯣ
ꯑꯩ ꯌꯦꯡ ꯌꯦꯡꯗ꯭ꯔꯦꯗ ꯍꯟꯗꯛ ꯈꯪꯗꯦ ꯌꯥꯝ ꯋꯥꯏ ꯇꯨꯝꯅꯤꯡꯕꯅ ꯑꯗꯨꯝ ꯍꯥꯜꯂꯦ
ꯍ
ꯀꯣꯟꯅ ꯌꯦꯡꯉꯨ ꯃꯊꯟꯗ ꯑꯗꯨꯝ ꯆꯠꯀ
ꯍꯧꯒꯂꯒ ꯌꯦꯡꯂꯩꯔꯝꯅꯤ
ꯍꯥꯥ ꯇꯥꯗꯧ ꯐꯖꯟꯅ ꯑꯥ
ꯑꯗꯨ ꯃꯊꯟꯇ ꯌꯦꯡꯉ ꯂꯩꯔꯝꯒꯅꯤꯕ
ꯑꯁ ꯕꯦꯔꯤꯅꯦ ꯅꯪꯁꯨ ꯀꯌꯥꯝꯃꯨꯛ ꯊꯨꯅ ꯇꯨꯝꯕ꯭ꯔꯥ ꯈꯪꯗꯦꯍꯦ
ꯑꯗꯨꯝ ꯑꯩꯗꯤ ꯍꯦꯛ ꯍꯦꯛ ꯇꯧꯕꯅꯦ ꯁꯨꯃꯥꯏꯅ
ꯎꯝ ꯌꯥꯝꯃꯨꯛꯁꯨ ꯑꯩꯗꯤ ꯑꯗꯨꯝ ꯌꯦꯡꯅꯤꯡꯉꯗꯤ ꯌꯦꯡꯒꯅꯤ ꯑꯗꯨ ꯌꯦꯡꯅꯤꯡꯗꯕ ꯃꯇꯥꯡꯗ ꯑꯗꯨꯝ ꯃꯨꯠꯊꯠꯂꯒ ꯇꯨꯝꯕ ꯑꯩꯕꯨꯗꯤ ꯇꯨꯝꯕ ꯀꯥꯟꯗ ꯋꯥꯔꯤ ꯌꯥꯝ ꯇꯥꯔꯒ ꯇꯨꯝꯃꯦꯕ ꯑꯇꯣꯞꯄꯗꯤ ꯐꯤꯂꯝꯒꯨꯝꯕ ꯌꯦꯡꯅꯤꯡ ꯇꯨꯝꯅꯤꯡꯉꯦ ꯍꯥꯏꯗꯤ ꯐꯤꯂꯝꯗꯤ ꯌꯦꯡꯗ꯭ꯔꯦ ꯍꯟꯗꯛ ꯑꯩꯅ ꯗ꯭ꯔꯃꯥ ꯌꯦꯡꯕꯗꯣ ꯀꯔꯤꯕ ꯑꯁ ꯀꯥꯎꯕꯨ ꯀꯥꯎꯈ꯭ꯔꯦꯗ ꯐꯖꯕꯅꯦ ꯅꯪ ꯀꯔꯤ ꯑꯦꯞꯁꯇ ꯌꯦꯡꯕ꯭ꯔꯣ
ꯑꯩ ꯎꯝ ꯐꯖꯅ ꯌꯦꯡꯗꯦꯕꯀꯣ
ꯑꯥ ꯕꯤꯅꯤ ꯕꯤꯅꯤ ꯑꯗꯨ ꯄꯩꯁꯥ ꯆꯪꯗ꯭ꯔꯣ ꯑꯗꯨꯗ
ꯑꯗꯣ ꯕꯤꯂꯤ ꯕꯤꯂꯤ ꯁꯔꯨꯛꯇꯤꯅꯦ ꯑꯃ ꯑ ꯀꯩꯕ ꯑ ꯕ꯭ꯔꯦꯐ ꯅꯥꯏꯠꯂꯤ ꯍꯥꯏꯕꯗꯣ ꯕ꯭ꯔꯦꯐ ꯕ꯭ꯔꯦꯐ ꯑꯗꯨ ꯑꯗꯨ ꯑꯦꯞꯇ ꯂꯣꯏꯅ ꯐꯪꯕꯅꯦ ꯅꯦꯠꯐ꯭ꯂꯤꯛꯁꯇ ꯐꯪꯕ ꯐꯤꯂꯝꯁꯤꯡꯗꯣ
ꯎꯝ ꯄꯩꯁ ꯄꯩꯁꯥ ꯆꯪꯉꯦ ꯎꯝ ꯐꯩꯅꯦ
ꯎꯝ ꯑꯗꯨ ꯑꯩꯗꯤ ꯑꯗꯨꯗ ꯑꯗꯨꯝ ꯌꯦꯡꯉꯦ ꯍꯥꯏꯗꯤ ꯅꯦꯠꯐ꯭ꯂꯤꯛꯇ ꯄꯤꯕꯁꯤꯡꯗ ꯂꯣꯏꯅ ꯑꯗꯨꯗ ꯌꯥꯎꯈ꯭ꯔꯦꯕ ꯑꯗꯤ ꯑꯅꯧꯕ ꯑꯞꯀꯃꯤꯡ ꯚꯤꯗꯤꯑꯣ ꯗ꯭ꯔꯃꯥꯒꯨꯝꯕꯗꯣ ꯑꯗ ꯂꯣꯏꯅ ꯑꯗꯩ ꯑꯗꯨꯗ ꯉꯛꯇ ꯌꯦꯡꯏ ꯑꯗꯣ ꯍꯟꯗꯛꯇꯤ ꯌꯦꯡꯗ꯭ꯔꯦꯗ ꯋꯥꯔꯤ ꯁꯥꯟꯅꯅꯤꯡꯉꯥꯏ ꯉꯥꯛꯇ ꯇꯧꯔ ꯂꯩꯕꯒꯤ
ꯅꯪ ꯅꯪꯗꯤ ꯐꯖꯥꯅ ꯍꯣꯠꯅꯩꯌꯦ
ꯑꯁ ꯌꯥꯝ ꯇꯟꯕꯖꯥꯠꯅꯤꯀꯣ ꯃꯤꯒ ꯋꯥꯔꯤ ꯁꯥꯟꯅꯕꯖꯦ
ꯊꯕꯛꯇꯨ ꯆꯠꯀꯅꯤ ꯑꯗꯣ ꯐꯖꯅ ꯍꯣꯠꯅꯩ ꯅꯪꯗꯤ
ꯏꯁꯁ ꯀꯗꯥꯏꯗꯒꯤꯅꯣ ꯌꯥꯝ ꯇꯟꯅ ꯇꯟꯅ ꯃꯇꯝ ꯂꯩꯇꯦ ꯑꯩꯗꯤ ꯃꯤ ꯈꯔ ꯑꯗꯨꯝ ꯑꯩ ꯑꯩꯅ ꯇꯣꯏꯅ ꯑꯗꯨꯝ ꯋꯥꯔꯤ ꯁꯥꯟꯅꯕ ꯅꯨꯄꯥ ꯑꯅꯤ ꯇꯣꯏꯅ ꯁꯥꯟꯅꯕ ꯅꯨꯄꯥ ꯑꯃꯗꯤ ꯂꯩꯔꯦ ꯑꯗꯨ ꯍꯧꯖꯤꯛ ꯀꯟꯅ ꯑꯦꯝ ꯇꯝꯃꯤ ꯑꯦ
ꯎꯝ
ꯑꯦ ꯁꯥꯏꯠ ꯑꯃꯗ ꯄꯨꯊꯣꯛꯅꯤꯡꯉꯛ ꯑꯦ
ꯑꯩꯈꯣꯏꯒꯤꯔꯣ ꯑꯩꯈꯣꯏ ꯖꯥꯠꯀꯤꯔꯣ
ꯅꯠꯇꯦ ꯑꯁꯣꯝ ꯀꯩꯅꯣꯔꯣꯝꯗꯒꯤꯅꯦ ꯑ ꯃꯣꯏꯁꯦ ꯎꯝ ꯀꯔꯤ ꯍꯥꯏꯒꯅꯤ ꯑꯁ ꯀꯩꯅꯣꯗꯒꯤꯅꯦꯍꯦ ꯁꯦꯅꯥꯄꯇꯤꯔꯣꯝꯗꯒꯤꯅꯦ
ꯎꯝ
ꯑꯗꯨ ꯈꯪꯗꯦꯀꯣ ꯃꯄꯥꯟꯂꯣꯝꯗ ꯂꯩꯌꯦꯕꯣ ꯍꯧꯖꯤꯛ ꯑꯗꯣ ꯑꯁꯤ ꯅꯨꯄꯥꯁꯦ ꯐ꯭ꯂꯠ ꯌꯥꯝ ꯇꯧꯕ ꯍꯩꯕ ꯑꯗꯨꯒꯤ ꯑꯩꯗꯣ ꯇꯟꯕ ꯑꯃꯨꯛꯀ
ꯑꯁꯂ ꯌꯥꯝ ꯇꯧꯋꯦ ꯇꯜꯂꯦ ꯅꯨꯄꯤ ꯃꯌꯥꯝꯗꯁꯨ ꯇꯧꯔꯝꯒꯅꯤꯕꯀꯣ ꯃꯥꯗꯣ ꯑꯗꯨꯗꯤ ꯑꯩꯅ ꯊꯥꯖꯕ ꯉꯝꯗꯕ ꯃꯥꯁꯨ ꯑꯩꯕꯨ ꯄꯥꯝꯕ ꯇꯥꯏꯞꯇ ꯇꯧꯋꯦꯕꯀꯣ ꯑꯗꯨ ꯑꯗꯨꯝ ꯍꯥꯏꯗꯤ ꯏꯪꯒꯤꯠ ꯑꯗꯨꯝ ꯄꯤꯔꯛꯄꯗꯣ ꯁꯦ
ꯌꯥꯏꯅꯦ
ꯏꯪꯒꯤꯠ ꯑꯗꯨꯝ ꯄꯤꯔꯛꯑꯒ ꯑꯩꯒꯤꯁꯨ ꯑꯗꯨꯝ ꯋꯥꯔꯤ ꯁꯥꯟꯅ ꯃꯥꯒ ꯑꯗꯨꯝ ꯋꯥꯔꯤ ꯁꯥꯟꯅꯩꯑꯦꯕ ꯑꯩꯗꯣ
ꯎꯝ
ꯑꯇꯣꯞꯄꯁꯨ ꯑꯗꯨꯝ ꯁꯥꯟꯅꯩ ꯑꯗꯨ ꯑꯣꯏꯔꯁꯨ ꯑꯌꯥꯝꯕꯗꯤ ꯃꯥꯒ ꯑꯗꯨꯝ ꯁꯥꯟꯅꯕꯗꯣ ꯑꯗꯨꯒ ꯑꯃꯅ ꯀꯩꯅꯣꯅꯦ ꯇꯤ ꯀꯦꯗꯣ ꯇꯤꯀꯦ ꯈꯪꯕ꯭ꯔꯥ ꯁꯣꯔꯠꯇ ꯍꯥꯏꯒꯦ
ꯎꯝ ꯎꯝ
ꯑꯩꯈꯣꯏꯒꯤ ꯇ꯭ꯔꯥꯏꯞ ꯑꯣꯏꯗꯣꯏꯅꯤ ꯑꯩꯈꯣꯏꯒꯤ ꯅꯠꯇꯕ ꯇꯤ ꯀꯦꯒꯤ ꯇ꯭ꯔꯥꯏꯞ ꯑꯥ ꯑꯗꯨ ꯑꯗꯨ ꯅꯨꯄꯥ ꯑꯃꯁꯨ ꯋꯥꯔꯤ ꯁꯥꯟꯅꯩꯌꯦ ꯅꯨꯡꯉꯥꯏ ꯑꯗꯨꯁꯨ
ꯎꯝ ꯅꯪ ꯅꯪ ꯈꯪꯅꯕꯗꯨꯗꯤ ꯇꯣꯛꯈ꯭ꯔꯦ
ꯑꯗꯨꯒ ꯋꯥꯔꯤ ꯁꯅꯗ꯭ꯔꯦꯗ ꯇꯣꯛꯑꯦꯗ ꯀꯣꯏ ꯂꯣꯏꯅ
ꯑꯗꯨꯝ ꯇꯣꯛꯄꯅ ꯐꯩꯌꯦ ꯑꯗꯨ ꯀꯣ
ꯑꯗꯨꯁꯨ ꯐꯩꯌꯦ ꯌꯥꯗꯕꯅꯤꯅꯀꯣ ꯎꯝ
ꯌꯥꯗꯕꯅꯤꯅ ꯇꯣꯛꯄꯅ ꯐꯩꯌꯦ
ꯑꯗꯣ ꯑꯁ ꯈꯪꯗꯦꯗ ꯍꯧꯖꯤꯛ ꯑꯁꯨꯃꯥꯏꯅ ꯋꯥꯔꯤ ꯁꯥꯟꯅꯅꯤꯡꯉꯥꯏ ꯃꯤ ꯂꯩꯕꯒꯤꯀꯣ ꯑꯩꯗꯣ ꯀꯔꯤꯁꯨ ꯁꯦꯠ ꯑꯣꯏꯗ ꯍꯥꯏꯗꯔꯒ ꯂꯩꯕꯅꯦ ꯅꯠꯇ꯭ꯔꯒꯗꯤ ꯑꯣ ꯑꯩꯅ ꯁꯦꯠ ꯈꯨꯍꯣꯏꯗꯣ ꯈꯪꯕꯅꯦ ꯅꯣꯏ ꯏꯁꯇꯦꯇꯁ ꯌꯦꯡꯕ ꯌꯥꯝ ꯋꯥꯕꯅꯦ
ꯈꯪꯉꯦ ꯈꯪꯉꯦ
ꯎꯝ
ꯑ ꯍꯥꯏ ꯍꯥꯏ
ꯅꯪꯗꯤ ꯂꯩꯇ꯭ꯔꯤꯌꯣ ꯂꯩꯔꯕꯣ
ꯑ